ꯀꯔꯤ ꯁꯥꯗꯣꯏꯅꯣ ꯈꯪꯗꯦ ꯇꯧꯖ ꯋꯥꯔꯤ
ꯀꯩꯗꯧꯔꯤꯅꯣ
ꯑꯩ ꯁꯨꯝ ꯏꯁꯩ ꯇꯥꯔꯝꯕꯅꯤꯅ
ꯑꯣ ꯆꯥꯛꯇꯤ ꯆꯥꯔꯕꯣ
ꯆꯥꯛ ꯆꯥꯗ꯭ꯔꯤ ꯆꯦꯗꯤ ꯆꯥꯔꯕ
ꯆꯥꯗ꯭ꯔꯤꯗ ꯅꯪ ꯆꯍꯤ ꯀꯌꯥ ꯁꯨꯔꯒꯦꯅꯦ
ꯑꯩ ꯀꯨꯟ ꯃꯉꯥ ꯀꯨꯟꯃꯉꯥ ꯆꯪꯉꯛꯏꯅꯦ
ꯑꯗꯨꯗꯤ ꯏꯆꯦ ꯀꯧꯇꯥꯔꯦ
ꯑꯣ ꯁꯤ ꯀꯌꯥꯁꯨ
ꯑꯩꯔꯣ ꯀꯨꯟ ꯃꯥꯄꯟ ꯍꯥꯏꯔꯛꯏꯅꯦ
ꯑ
ꯆꯍꯤꯗꯤ ꯑꯅꯤꯅꯤ ꯊꯤꯕꯤ ꯑꯥ ꯌꯧꯔꯦꯗꯣ
ꯎ
ꯆꯥꯛ ꯆꯥꯗ꯭ꯔꯤ ꯍꯥꯏꯕ꯭ꯔꯣ ꯍꯧꯖꯤꯛꯇꯨꯕꯣ
ꯑꯥꯎ ꯁꯣ ꯆꯥꯗ꯭ꯔꯤ
ꯎꯝ ꯀꯩ ꯀꯩꯒꯤꯅꯣꯗꯤ ꯂ ꯊꯣꯡꯕꯗꯤ ꯂꯣꯏꯔꯕ
ꯊ ꯑꯩꯈꯣꯏ ꯃꯥꯥꯟ ꯊꯣꯡꯉꯤ ꯊꯣꯡꯕꯗꯤ ꯑꯩꯗꯤ ꯃꯣꯏꯒꯤ ꯁꯤ ꯔꯨꯜꯁ ꯀꯩꯀꯥ ꯀꯩꯀꯥ ꯈꯪꯗꯗꯅ ꯉꯁꯥꯏ ꯃꯤ ꯋꯥꯔꯤ ꯁꯥꯕ ꯏꯁꯩꯒ ꯁ ꯆꯠꯂꯨꯔꯅꯤ
ꯑꯗꯨꯃꯥꯏꯅ ꯍꯥꯏꯕ ꯌꯥꯗꯦ
ꯑꯣ ꯑꯩꯁ ꯑꯩꯗꯤ ꯐꯗꯤ ꯌꯥꯎꯔꯤ ꯇꯧꯔꯤ
ꯑ
ꯑꯗꯨꯕꯨꯗꯤꯦ ꯎꯝ
ꯁꯤ ꯀꯣꯜꯗꯦꯔ ꯆꯦꯛ ꯆꯠꯈ꯭ꯔꯅꯤ ꯅꯪ ꯌꯥꯔꯔꯣꯏ ꯇꯣꯛꯑꯁꯦ ꯃꯊꯪ ꯇꯧꯔꯣ ꯑꯗꯨꯃꯥꯏꯅ ꯍꯥꯏꯕ ꯌꯥꯗꯦꯕ ꯑꯝꯇ ꯄꯟꯕ ꯌꯥꯗꯦ
ꯎꯝ ꯍꯣꯏ ꯑꯗꯨꯗꯤ ꯁꯤ ꯊꯝꯃꯒꯦꯀꯣ
ꯍꯃꯗꯗ